ꯍꯜꯂꯣ
ꯇꯕ꯭ꯔꯣ
ꯑꯣ ꯇꯥꯔꯦ
ꯁꯦꯡꯅ ꯇꯥꯕ꯭ꯔꯣ
ꯎꯝ ꯇꯥꯖꯔꯤ ꯇꯥꯖꯔꯤ
ꯎꯝ
ꯆꯥꯔꯕ꯭ꯣ
ꯆꯥꯔꯦ
ꯀꯔꯤ ꯃꯊꯦꯜꯅꯣ
ꯍꯨꯏ ꯑꯣꯏꯅ ꯆꯥꯔꯦ ꯉꯁꯤ
ꯏꯁ ꯑꯁꯦꯡꯒꯤꯔꯣ
ꯎꯝ
ꯀꯗꯥꯏꯗꯒꯤ ꯅꯣꯏꯒꯤꯔꯥ
ꯅꯠꯇꯦ ꯃꯤꯒꯤꯅꯦꯗ ꯃꯤꯒꯤ ꯖꯨꯒꯣꯠ ꯆꯥꯗꯦ ꯍꯥꯏꯅ ꯍꯥꯠꯄꯖꯥꯠꯅꯤ ꯅꯪꯒꯨꯝꯕ
ꯍꯥ
ꯅꯪ ꯅꯪꯒꯨꯝꯕ ꯖꯒꯣꯠ ꯆꯥꯗꯦ ꯍꯥꯏꯅ
ꯅꯪꯒꯨꯝꯃ ꯀꯥꯏꯅ ꯑꯩ ꯀ꯭ꯔꯤ ꯇꯧꯕ꯭ꯔꯥ
ꯋꯥꯊꯤ ꯋꯥꯔꯦꯡ ꯇꯧꯕ
ꯀꯔꯤꯒꯤ ꯋꯥꯊꯤ ꯅꯪ ꯅꯨꯄꯤ ꯀꯣꯏꯕꯒꯤ ꯋꯥꯔꯣ
ꯅꯍꯥꯟ ꯍꯥꯏꯗꯣꯛꯇꯒ ꯍꯥꯏꯗꯣꯛꯇꯕꯤꯗ ꯊꯝꯃꯒ ꯉꯁꯤꯅ ꯍꯥꯏꯗꯣꯛꯔꯛꯄꯒꯨꯝꯕꯗꯨ
ꯃꯁꯤꯅꯣ ꯍꯥꯏꯕꯅꯤꯅ ꯑꯩꯁꯨ
ꯐꯔꯦꯅꯦ ꯄꯥꯎ ꯅꯨꯡꯉꯥꯏꯔꯤ
ꯎꯝ ꯅꯨꯡꯉꯥꯏꯔꯝꯃꯤꯅꯤ ꯅꯪꯗꯤ ꯄꯩꯁꯥ ꯂꯩꯔꯁꯨ ꯁꯪꯗꯦ ꯍꯥꯏꯔꯛꯀꯅꯤ ꯁꯪꯔꯁꯨ ꯄꯩꯁꯥ ꯂꯩ ꯇꯦ ꯍꯥꯏꯔꯛꯀꯅꯤ ꯑꯩꯒꯤꯕꯨ ꯍꯥꯏꯔꯗꯤ
ꯎꯝ ꯎꯝ ꯃꯤꯗꯤ ꯃꯇꯦꯡ ꯄꯥꯡꯕꯤꯅꯕ ꯃꯤ ꯌꯥꯝ ꯂꯩꯀꯨ
ꯀꯣꯆꯤ ꯊꯝꯒꯅꯣꯗꯣ
ꯒꯥꯔꯤꯗꯨ ꯀꯟꯐꯥꯔꯝ ꯇꯧꯔꯗꯤ ꯃꯊꯥ ꯁꯥꯔ ꯂꯩ ꯄꯩꯁꯥꯗꯣ ꯂꯤꯁꯤꯡ ꯃꯔꯤꯅ ꯀꯣꯟꯅꯅꯤꯀꯣ
ꯈꯪꯗꯦꯗ
ꯀꯣꯅꯥꯗ꯭ꯔꯥꯗꯤ ꯏꯆꯦ ꯔꯥꯍꯥꯝꯗꯥꯔ ꯅꯤꯒꯦ
ꯀꯣꯅꯥꯥꯗ꯭ꯔꯗꯤ ꯍꯥꯏꯔꯣ
ꯄꯤꯔꯣꯏ ꯍꯥꯏꯕꯖꯗꯣ
ꯀꯌꯥ ꯋꯥꯠꯄꯅꯣ ꯍꯥꯏꯕꯗꯣ ꯍꯥꯏꯔꯛꯑꯣ
ꯒꯥꯔꯤ ꯚꯔꯥ ꯑꯣꯏꯗꯣꯏꯗꯣ ꯐꯥꯏꯚ ꯍꯟꯗ꯭ꯔꯦꯠꯅꯤ ꯍꯥꯏꯌꯦ
ꯅꯃꯥ ꯍꯣꯏꯁꯨ ꯈꯔꯗꯤ ꯄꯤꯒꯅꯤꯅ
ꯄꯩꯁꯥ ꯄꯩꯁꯥ ꯂꯩꯔꯣꯏꯗ
ꯏꯄꯥꯁꯨ ꯂꯥꯏꯌꯦꯡꯅꯕ ꯆꯠꯄꯗ ꯄꯩꯁꯥ ꯌꯥꯝ ꯆꯠꯈꯤꯅꯤ ꯃꯣꯏꯅ ꯄꯤꯔꯁꯨ ꯂꯧꯅꯤꯡꯗꯦ ꯑꯩꯒꯤꯁꯨ ꯑꯩꯕꯨ ꯂꯥꯏꯌꯦꯡꯅꯕ ꯆꯠꯄꯗ ꯄꯩꯁꯥ ꯌꯥꯝ ꯇꯤꯡꯈ꯭ꯔꯦ ꯑꯗꯨꯗꯤ ꯊꯥꯎ ꯍꯥꯟꯕꯗ ꯋꯥꯟ ꯊꯥꯎꯖꯟ ꯑꯗꯨꯒ ꯍꯤꯗꯥꯛ ꯂꯧꯕꯗꯣ ꯇꯥꯕ꯭ꯔꯣ
ꯎꯝ ꯇꯥꯏ ꯇꯥꯏ
ꯍꯤꯗꯥꯛ ꯂꯧꯕꯗ ꯇꯨ ꯊꯥꯎꯖꯟ ꯁꯤꯛꯁꯍꯟꯗ꯭ꯔꯦꯠ ꯂꯧꯍꯧꯌꯦ ꯑꯗꯨꯒ ꯑꯥ ꯂꯥꯏꯌꯦꯡꯕ ꯃꯄꯨꯗꯣ
ꯎꯝ
ꯑꯗꯨ ꯎꯝ ꯋꯥꯟ ꯊꯥꯎꯖꯟ ꯕꯤ ꯒꯤ ꯑꯗꯨ ꯎꯝ ꯏꯃꯥꯕꯨꯁꯨ ꯏꯃꯥꯕꯨꯁꯨ ꯀꯣ
ꯑꯥ
ꯃꯥꯒꯤ ꯑ ꯀꯔꯤ ꯍꯥꯏꯒꯦꯔ ꯕꯦꯛꯇꯣ ꯅꯥꯏꯌꯦ ꯇꯨꯝꯕꯁꯨ ꯌꯥꯗꯦ ꯍꯥꯏꯕꯒꯤ ꯁꯦꯔꯤꯜꯅꯗ ꯑꯥ ꯆꯤꯡꯕꯗꯣ ꯑꯗꯨ ꯏꯃꯥꯗꯨꯁꯨ ꯇꯧꯋꯦ ꯏꯄꯥꯗꯨꯁꯨ ꯇꯧꯔꯦ ꯑꯗꯨꯒ ꯅꯨꯄꯥ ꯑꯃꯒ ꯑꯩꯈꯣꯏ ꯆꯠꯃꯤꯟꯅ ꯏꯅ ꯂꯧꯕꯨꯛꯇ ꯊꯃ ꯊꯕꯛ ꯁꯨꯃꯤꯟꯅꯕꯗꯨ
ꯑꯗꯨ ꯅꯨꯄꯥꯁꯨ ꯋꯦꯁꯇꯣꯞ ꯎꯝ ꯅꯥꯏꯌꯦ ꯍꯥꯏꯕꯒꯤ ꯑꯗꯨꯁꯨ ꯆꯤꯡꯏ ꯑꯩꯕꯨ ꯂꯥꯏꯌꯦꯡꯅꯕ ꯄꯨꯔꯛꯑꯒ ꯃꯣꯏ ꯃꯣꯏꯅ ꯑꯣꯏꯅ ꯂꯥꯏꯌꯦꯡꯕꯖꯥꯠꯅꯤ
ꯌꯥꯝ ꯌꯥꯝꯅ ꯅꯨꯡꯉꯥꯏꯕ ꯄꯥꯎꯅꯤ ꯉꯁꯤꯗꯤ
ꯑꯗꯨ ꯑꯗꯨꯅ ꯑꯩꯉꯣꯟꯗ ꯂꯩꯕ ꯂꯥꯏꯌꯦꯡꯕ ꯃꯄꯨꯗꯨꯅꯀꯣ ꯅꯣꯏ ꯂꯥꯛꯄꯁꯤꯡꯁꯦ ꯌꯥꯝ ꯐꯕ ꯌꯥꯎꯗꯦ ꯍꯥꯏꯌꯦ ꯑꯐꯕ ꯌꯥꯎꯗꯦ ꯅꯣꯏ ꯃꯔꯛꯇ ꯍꯥꯏꯌꯦ ꯍꯨꯏ ꯆꯥꯕꯗꯣ ꯍꯥꯕ꯭ꯔꯣ
ꯎꯝ
ꯄꯤꯁ ꯑꯃ ꯄꯨꯔꯛꯎꯅ ꯃꯍꯥꯎ ꯇꯪꯒꯦ ꯍꯨꯏ ꯌꯥꯔꯗꯤ ꯐꯩ ꯍꯥꯏ ꯌꯦ
ꯍꯨꯏ ꯆꯥꯗꯕ ꯃꯤꯅ ꯍꯨꯏ ꯆꯥꯔꯗꯤ ꯐꯒꯅꯤ
ꯍꯍ ꯑꯗꯣ ꯎꯝ ꯄꯨꯄꯨ ꯑꯩꯈꯣꯏ ꯏꯃꯨꯡ ꯂꯥꯏꯌꯦꯡꯕ ꯆꯠꯂꯦꯅ
ꯎꯝ
ꯗꯨꯒꯤ ꯄꯨꯄꯨꯗꯨꯅꯁꯨ ꯍꯨꯏ ꯆꯥꯎꯑꯣ ꯍꯥꯏꯌꯦ ꯑꯗꯨꯒ ꯂꯤꯡꯂꯤꯡꯒꯤ ꯃꯕꯣꯛꯇꯨꯁꯨ ꯍꯨꯏ ꯆꯥꯑꯣ ꯍꯥꯏꯌꯦ ꯃꯤꯅ ꯃꯐꯝ ꯃꯔꯥꯡ ꯈꯪꯗꯅꯀꯣ ꯑꯗꯨꯃꯥꯏ ꯇꯧꯕꯁꯦ ꯍꯨꯏ ꯆꯥꯔꯗꯤ ꯐꯩ ꯐꯒꯜꯂꯤ ꯐꯒꯜꯂꯤ ꯍꯥꯏꯌꯦ
ꯅꯅꯥꯎꯁꯤꯡꯁꯦ ꯁꯥꯟꯅꯕ꯭ꯔꯥ ꯈꯟꯅꯕ꯭ꯔꯥ ꯀꯔꯤꯅꯣ ꯑꯃꯗꯤ ꯇꯧꯔꯤꯌꯦ
ꯅꯥꯎ ꯅꯨꯄꯤ
ꯅꯪꯒꯤ ꯅꯅꯥꯎꯁꯤꯡ ꯂꯣꯟ ꯑꯃ ꯂꯣꯜꯂꯛꯇꯅꯀꯣ
ꯍꯝ
ꯎꯝ ꯎꯝ ꯅꯪꯅ ꯌꯣꯛꯄꯗꯨꯔꯣ
ꯅꯪꯒꯤ ꯅꯅꯥꯎꯁꯤꯡꯅ
ꯅꯪꯗꯤ ꯀꯔꯤ ꯏꯟꯁꯥꯡ ꯆꯥꯕ꯭ꯔꯣ ꯉꯁꯤ
ꯎꯝ ꯑꯩꯗꯣ ꯎꯝ ꯏꯃꯥꯒꯤꯅꯤꯅ ꯑꯔꯩ ꯊꯤꯡꯗꯣ ꯄꯨꯔꯛꯑꯣ ꯍꯥꯏꯈꯤꯕꯅꯤꯅ ꯑꯗꯨ ꯂꯩ ꯁꯦꯝꯕ ꯂꯣꯏꯗ꯭ꯔꯤꯉꯩꯗ ꯏꯄꯥꯗꯨ ꯆꯠꯀꯦꯅ ꯇꯧꯋꯦ ꯑꯗꯨꯒ ꯃꯤ ꯁꯤꯝꯗꯥꯏꯗꯣ ꯄꯩꯁꯥ ꯑꯃ
ꯖꯤꯄꯦ ꯇꯧꯔꯛꯑꯣ ꯍꯥꯏ ꯍꯥꯏꯕꯗꯨꯁꯨ ꯇꯟꯕ ꯑꯗ ꯀꯩ ꯄꯤꯌꯣꯔꯥ ꯀꯔꯤ ꯄꯤꯌꯣꯔꯥ ꯍꯥꯏꯔ ꯂꯩꯌꯦ ꯑꯗꯨꯒꯤ ꯑꯩꯅ ꯎꯝ ꯃꯥꯗꯣ ꯕꯤꯐ ꯀꯔꯤꯒꯨꯝꯕꯀꯣ ꯁꯥꯗꯣ ꯎꯝ ꯍꯟꯗ꯭ꯔꯦꯠ ꯍꯟꯗ꯭ꯔꯦꯠꯀꯤ ꯄꯤꯒꯦ ꯆꯥꯝꯃꯒꯤ ꯄꯤꯒꯦ ꯍꯥꯏꯌꯦ ꯑꯗꯨꯒꯤ ꯑꯩꯅ ꯑꯗꯨꯗꯤ ꯃꯤꯗꯤ ꯌꯥꯝꯃꯤ ꯍꯤꯟꯖꯥꯡꯗꯤ ꯈꯤꯇꯪ ꯑꯣꯏ ꯑꯣꯏꯒꯗꯕꯅꯤꯅ ꯑꯗꯨꯒꯤ ꯑꯩꯅ ꯎꯝ ꯑꯗꯨꯗꯤ ꯌꯥꯔꯦ ꯎꯝ ꯆꯅꯥ ꯉꯧꯕꯗꯣ ꯑꯗꯨ ꯑꯣꯏ ꯊꯝꯃꯨ ꯍꯥꯏꯕꯒꯤ ꯍꯟꯗ꯭ꯔꯦꯠꯀꯤ ꯄꯨꯔꯛꯑꯦ ꯑꯗꯨ ꯏꯚꯤꯅꯤꯡ ꯆꯥꯛ ꯆꯥꯕꯗ ꯆꯥꯏꯑꯦ ꯑꯗꯨꯒ ꯑꯃꯅ ꯑꯥ ꯍꯪꯒꯥꯝ ꯍꯪꯒꯥꯝ ꯑꯈꯥꯕꯗꯨ
ꯎꯝ
ꯑꯗꯨ ꯆꯥꯏ
ꯗꯨ ꯆꯥꯁꯜꯂ
ꯄꯥꯕꯨꯡ ꯄꯨꯈꯤꯗꯀꯣ
ꯎꯝ
ꯄꯨꯛꯆꯦ ꯚꯦꯂꯨꯟ ꯃꯥꯡꯈ꯭ꯔꯦꯕ ꯍꯋꯥꯏꯖꯥ ꯍꯋꯥꯏ ꯍꯋꯥꯏ ꯊꯣꯡꯕꯗꫭ ꯆꯥꯔꯨꯕꯒꯤ
ꯇꯧꯔꯝꯒꯅꯦ ꯇꯧꯔꯝꯒꯅꯦ
ꯅꯪ ꯂꯩꯔꯗꯤ ꯃꯥꯂꯤꯁ ꯇꯧꯕꯤꯌꯨ ꯍꯥꯏꯗꯞꯅꯦ
ꯑꯩ ꯂꯩꯥꯇꯕꯕꯨ ꯑꯩ ꯆꯤꯟ ꯈꯛꯇꯅꯦ
ꯍꯥ
ꯑꯩꯩ ꯆꯤꯟ ꯈꯛꯇꯅꯦꯕ
ꯅꯪꯕꯨ ꯃꯤ ꯅꯠꯇ꯭ꯔꯣ
ꯅꯪ ꯃꯤ ꯅꯠꯇꯦ ꯍꯥꯏꯕ ꯅꯠꯇ꯭ꯔꫭ ꯃꯥꯂꯤꯁ ꯇꯧꯅꯤꯡꯉꯥꯏ ꯂꯩꯔꯔꯣꯏ ꯍꯥꯏꯕ ꯅꯠꯇ꯭ꯔꫭ ꯅꯪ
ꯎꯝ ꯑꯗꯨꯗꯤ ꯑꯩꯅ ꯍꯥꯏꯞꯗꯤ ꯅꯪ ꯄꯤꯛꯃꯟꯕꯒꯤ ꯍꯥꯏꯞꯅꯤꯅꯦ ꯑꯩꯉꯣꯟꯗꯗꯤ ꯇꯧꯕ ꯌꯥꯏꯕ ꯑꯩꯅ ꯅꯉꯣꯟꯗ ꯇꯧꯔꯗꯤ ꯁꯣꯛꯄ ꯐꯥꯎ ꯐꯪꯉꯣꯏ ꯍꯥꯏꯕꯅꯦ
ꯅꯪ ꯃꯥꯂꯤꯁ ꯇꯧꯅꯕ ꯃꯤ ꯃꯥꯂꯤꯁ ꯇꯧꯅꯕ ꯂꯩꯔꯔꯣꯏ ꯍꯥꯏꯔꯒ ꯀꯝꯃꯥꯏꯅ ꯅꯪꯉꯣꯟꯗ ꯃꯥꯂꯤꯁ ꯇꯧꯒꯗꯧꯕ
ꯑꯩꯅ ꯍꯥꯏꯞꯗꯤꯀꯣ ꯑꯩꯅ ꯃꯥꯂꯤꯁ ꯇꯧꯒꯦꯅ‌ ꯁꯣꯛꯄꯗ ꯑꯩꯒꯤ ꯈꯨꯠꯇꯤ ꯆꯥꯎꯕ ꯅꯪꯗꯤ ꯄꯤꯛꯄ ꯑꯗꯨꯒꯤ ꯌꯥꯔꯔꯣꯏ ꯍꯥꯏꯕꯅꯦ ꯑꯩꯗꯤ ꯆꯥꯎꯋꯦꯅ ꯅꯪꯁꯨ ꯅꯪꯅꯗꯤ ꯇꯧꯕ ꯌꯥꯏ ꯍꯥꯏꯕ
ꯌꯥꯔꯣ ꯌꯥꯔꯣ
ꯅꯪꯁꯨ ꯈꯔ ꯆꯥꯎꯅꯕ ꯇꯧꯋꫭ
ꯄꯥꯈꯪ ꯐꯥꯗꯕꯤꯗ ꯍꯅꯨ ꯍꯅꯨꯔꯝꯅꯤꯀꯣ
ꯅꯊꯤꯕꯣꯡ ꯊꯥꯛꯑꯒ ꯐꯝꯃꯒ ꯄꯪꯆꯥ ꯄꯪꯆꯥ ꯆꯥꯔꯒ ꯑꯍꯥꯎꯕ ꯆꯥꯅꯤꯡꯈꯣꯗꯅ
ꯑꯩꯅ ꯆꯥꯅꯤꯡꯕ ꯈꯨꯗꯤꯡ ꯃꯥ ꯁꯄ꯭ꯂꯥꯏ ꯇꯧꯕꯒꯤ ꯇꯥꯏꯞꯇ
ꯁꯄ꯭ꯂꯥꯏ ꯇꯧꯗ꯭ꯔꯁꯨ ꯄꯩꯁꯥ ꯂꯩꯇꯦ ꯍꯥꯏꯔꯛꯀꯅꫭ ꯑꯗꯨꯗꯤ
ꯂꯥꯌꯦꯡꯅꯕ ꯄꯩꯁꯥ ꯇꯥꯟꯅꯕ꯭ꯔꯣ ꯃꯤ
ꯈꯪꯗꯦ ꯄꯩꯁꯥ ꯈꯤꯇꯪ ꯂꯩꯔꯁꯨ ꯑꯗꯨꯝ ꯂꯩꯥꯌꯦꯡꯅꯤꯒꯥꯏ ꯑꯃꯨꯛ ꯑꯃꯨꯛ ꯑꯃꯨꯛ ꯑꯃꯨꯛ ꯑꯃꯨꯛ ꯀꯩꯗꯧꯁꯤꯔ ꯈꯪꯗꯦ
ꯀꯩꯗꯧꯔꯨꯅꯤ ꯅꯥꯅꯕ ꯅꯥꯅꯕ ꯄꯣꯛꯂꯛꯄ ꯖꯥꯠꯅꯤ
ꯑꯩꯒꯤ ꯂꯥꯏꯕꯛꯁꯤꯗꯤꯀꯣ ꯅꯨꯡꯉꯥꯏꯅ ꯅꯨꯡꯉꯥꯏ ꯅꯤꯡꯊꯤꯅ ꯍꯤꯡꯉꯨ ꯍꯥꯏ ꯍꯥꯏꯕ ꯂꯩꯇꯕ꯭ꯔꯥ ꯈꯪꯗꯦꯅꯦ